ꯍꯜꯂꯣ ꯇꯥꯕ꯭ꯔꯣ ꯇꯥꯔꯦ ꯇꯥꯔꯦ ꯑꯥ ꯁꯤꯗꯣ ꯀꯩ
ꯍꯥꯏꯗꯤꯅꯦ ꯑ ꯑ ꯍꯥꯏꯗꯤ ꯀꯩꯅꯣ ꯎꯝ ꯑꯩꯅ ꯃꯤ ꯑꯃꯗ ꯑꯃꯨꯛ ꯍꯥꯏꯗꯤ ꯑꯁ ꯃꯁꯤ ꯍꯥꯞꯄꯣ ꯍꯥꯏꯔꯒ ꯑꯩꯅ ꯑꯃꯨꯛ ꯇꯧꯗꯣꯏꯔꯕ ꯁꯤꯁꯦ ꯁꯨꯃꯥꯏ ꯁꯨꯃꯥꯏꯅ ꯃꯊꯪ ꯃꯊꯪ
ꯑ ꯃꯊꯪ ꯃꯊꯪ ꯑꯗꯨꯃꯛꯇꯤ ꯅꯠꯇꯦꯕꯀꯣ ꯑꯩꯅꯁꯨ ꯅꯪꯉꯣꯟꯗ ꯀꯣꯜ ꯇꯧꯔꯛꯑꯦꯗꯅ ꯑꯗꯨꯒ ꯁꯤꯒꯤ ꯄ꯭ꯔꯣꯖꯦꯛꯁꯤꯗꯤ ꯑꯩꯒꯤ ꯑꯣꯏꯅꯗꯤ ꯂꯣꯏꯈ꯭ꯔꯅꯦꯕ ꯑꯗꯨꯗꯣ ꯅꯪꯅ ꯑꯃꯨꯛꯅꯦ ꯃꯤ ꯑꯇꯣꯞꯄ ꯄꯗꯅꯦ ꯇꯧꯖꯒꯦꯅ ꯍꯥꯏ ꯇꯥꯔꯒꯗꯤ ꯑꯩꯅ ꯅꯪ ꯑꯗꯨꯃꯥꯏꯅ ꯇꯧꯕ ꯄꯥꯝ ꯇꯥꯔꯒꯗꯤ ꯅꯪ ꯅꯪꯒꯤ ꯅꯝꯕꯔꯗꯣ ꯄꯤꯈꯤꯗꯣꯏꯅꯦꯕ ꯑꯗꯨꯒ ꯅꯪꯅ ꯑꯃꯨꯛ ꯀꯣꯜ ꯀꯩꯀꯥ ꯇꯧ ꯈꯣꯠꯂꯒ ꯑꯗꯨꯃꯥꯏꯅ ꯑꯃꯨꯛ ꯄꯩꯁꯥ ꯐꯪꯕꯁꯨ ꯌꯥꯏꯑꯕ ꯑꯗꯨꯅꯤꯗ
ꯑꯣ ꯑꯩꯗꯤ ꯑꯩꯅ
ꯅꯪꯅ ꯁꯥꯔꯨꯕ ꯑꯥ ꯑꯥ ꯇꯧꯖꯒꯦ ꯍꯥꯏꯔꯗꯤ ꯑꯗꯨꯒꯤ ꯇꯧꯕꯒꯤꯗꯨꯅ ꯄꯩꯁꯥ ꯆꯥꯎꯔꯝꯗꯧ ꯃꯥꯜꯂꯦꯕ ꯑꯩꯒꯤꯁꯨ ꯆꯪꯉꯛꯇ꯭ꯔꯤꯕꯅꯤꯅ ꯈꯪꯗꯦꯕꯀꯣ ꯑꯗꯣ ꯁꯥꯟꯅꯕꯒꯤ ꯄꯩꯁꯥꯗꯨꯁꯨ ꯐꯪꯗꯣꯏꯅꯤ ꯑꯗꯨꯒ ꯇꯧꯕꯒꯤ
ꯑꯣ ꯁꯥꯟꯅꯕ ꯃꯤꯁꯨ ꯐꯪꯗꯣꯏꯅꯦ ꯑꯗꯒꯤ ꯇꯧꯕ ꯃꯤꯁꯨ ꯐꯪꯗꯣꯏꯅꯦꯕ ꯑꯣ
ꯄꯩꯁꯥꯗꯣ ꯌꯥꯝꯅꯕꯨꯗꯤ ꯅꯠꯇꯦ ꯑꯗꯨ ꯑꯣꯏꯇꯥꯔꯁꯨ ꯑꯗꯨꯝ ꯐꯣꯔ ꯍꯟꯗ꯭ꯔꯦꯗ ꯁꯨꯃꯥꯏꯅ ꯑꯗꯨꯃꯥꯏꯅ ꯆꯥꯡ ꯑꯣꯏꯕꯅꯦꯕ
ꯑꯥ ꯑꯗꯨꯒ ꯑꯗꯨꯝ ꯄꯦꯃꯦꯟꯁꯦ ꯄꯦ ꯑꯥꯎꯠ ꯇꯧꯕ ꯌꯥꯕ꯭ꯔꯥꯕ ꯑꯩꯒꯤ ꯑꯦꯀꯥꯎꯟ ꯑꯣ ꯕꯦꯡꯛꯗ ꯗꯥꯏꯔꯦꯛ ꯆꯪꯉꯛꯇꯣꯏꯔꯥ ꯑꯣ ꯑꯩꯅ ꯈꯜꯂꯤꯁꯤꯅ ꯑꯩꯅ ꯈꯜꯂꯤꯁꯤꯅꯅꯦ ꯄꯦꯃꯦꯟꯁꯦ ꯇꯣꯉꯥꯟꯅ ꯑꯦꯞ ꯂꯩꯔꯒ ꯅꯨꯃꯤꯠ ꯈꯔꯅꯤ ꯂꯩꯔꯒ ꯀꯔꯤ
ꯅꯠꯇꯦ ꯅꯠꯇꯦ ꯑꯗꯨ ꯅꯠꯇꯦ ꯍꯧꯖꯤꯛꯀꯤ ꯃꯣꯏꯒꯤ ꯀꯝꯄꯅꯤꯒꯤ ꯃꯣꯏꯒꯤ ꯑꯥ ꯀꯩꯅꯣꯗꯣ ꯑꯗꯨꯗꯨꯒꯤ ꯑꯦꯀꯥꯎꯟꯇꯣ ꯅꯪꯒꯤ ꯁꯤꯗ ꯄꯦꯃꯦꯟ ꯊꯥꯕ ꯑꯃ ꯌꯥꯎꯔꯝꯒꯅꯤꯕꯀꯣ ꯑꯗꯨꯒꯤꯗꯨꯗ ꯆꯪꯉꯀꯥꯟꯗ ꯅꯪꯒꯤ ꯄꯩꯁꯥꯗꯣ ꯁꯤ ꯁꯤ ꯆꯪꯉꯦ ꯑꯍꯥꯟꯕꯗ ꯂꯨꯄꯥ ꯇꯨ ꯍꯥꯟꯅ ꯆꯪꯉꯛꯄꯅꯦꯕ ꯑꯗꯨꯒ ꯁꯤꯁꯤ ꯆꯪꯉꯦꯅ ꯂꯥꯛ ꯕ ꯑꯗꯨꯗꯣ ꯅꯪꯒꯤ ꯑꯦꯀꯥꯎꯟꯗ ꯗꯥꯏꯔꯦꯛ ꯇ꯭ꯔꯥꯟꯁꯐꯔ ꯑꯗꯨꯝ ꯂꯥꯛꯇꯨꯏꯅꯦꯕ ꯅꯪꯅ ꯍꯥꯞꯄꯤꯕ ꯄꯤ ꯑꯥꯏ ꯗꯨꯒꯤ ꯕꯦꯡ ꯑꯦꯀꯥꯎꯟꯗꯨꯒꯤ ꯃꯇꯨꯡ ꯏꯟꯅ
ꯑꯣ ꯑꯗꯣ ꯑꯩꯗꯤ ꯦꯡ ꯑꯀꯥꯎꯟꯣ ꯍꯥꯄꯤ ꯍꯥꯄꯤꯦ ꯀꯣꯟꯅ ꯁꯥꯟꯅ ꯂꯣꯏꯔꯒ ꯑꯗꯨꯝ ꯍꯥꯞꯄꯁꯨ ꯌꯥꯕ ꯅꯠꯇ꯭ꯔꯣ
ꯑ ꯑꯥ ꯌꯥꯅꯤ ꯌꯥꯅꯤ ꯑꯗꯨꯣ ꯍꯥꯞꯍꯧꯔꯣ ꯑꯗꯨꯒꯤ ꯄ꯭ꯔꯣꯐꯥꯏꯜ ꯀꯩꯀꯥꯒꯤ ꯇꯧꯕꯗꯨꯗ ꯁꯤꯗꯗꯤ ꯃꯤꯡ ꯀꯩꯀꯥꯗꯤ ꯊꯣꯛꯂꯛꯑꯕꯅꯤꯅ ꯌꯥꯗꯧ ꯃꯥꯜꯂꯦꯕꯀꯣ ꯑꯗꯨꯒ ꯄꯦꯃꯦꯟꯇꯣ ꯍꯧꯖꯤꯛ ꯍꯦꯛ ꯋꯥꯔꯤ ꯁꯥꯟꯅ ꯂꯣꯏꯕꯒꯗꯤ ꯑꯩꯒꯤꯗꯗꯤ ꯌꯥꯈꯤꯗꯦꯕ ꯑꯗꯨꯝ ꯉꯥꯏꯍꯥꯛꯇꯪ ꯆꯪꯕꯅꯦꯕ ꯑꯗꯨ ꯌꯥꯏ ꯁꯣꯏꯗꯅꯗꯤ ꯌꯥꯔꯛꯀꯅꯤꯕ ꯑꯗꯨꯔꯑꯀꯥꯟꯗ ꯑꯗꯨꯝ ꯆ ꯆꯪꯉꯛꯑꯅꯤ ꯑꯗꯨꯝ ꯄꯩꯁꯥꯗꯣ ꯅꯣꯡ ꯅꯤꯅꯤꯒꯨꯝꯕ ꯈꯨꯗꯛꯇꯗꯤ ꯆꯪꯉꯛꯇꯕꯅꯦ ꯑꯣ ꯈꯔ ꯂꯩꯔꯒ ꯆꯪꯉꯛꯇꯣꯏꯅꯦ
ꯑꯣ ꯆꯅꯤ ꯆꯅꯥ ꯇꯣꯏꯅꯦꯕ ꯈꯔ ꯂꯩꯔꯒ ꯃꯣꯏ ꯑꯥꯗ ꯑꯣ
ꯀꯩꯁꯨꯗꯤ ꯐꯥꯗꯕꯅꯤꯗ ꯑꯗꯨꯝ ꯆꯪꯉꯛꯄꯅꯦ
ꯑ
ꯑꯩꯁꯨ ꯁꯤꯁꯦ ꯌꯥꯎꯔꯝꯗꯣꯏꯅꯦ ꯅꯪꯅ ꯍꯥꯞꯄ ꯑꯦꯀꯥꯎꯟꯇꯣ ꯑꯗꯨꯒꯤ ꯃꯇꯨꯡ ꯏ ꯃꯇꯨꯡꯏꯟꯅ ꯖꯤꯄꯦꯗ ꯑꯗꯨꯝ ꯌꯥꯎꯔꯝꯃꯅꯤ ꯑꯩꯒꯤ ꯄꯩꯁꯥꯗꯣ ꯍꯧꯖꯤꯛꯅꯦ ꯎꯝ ꯍꯥꯏꯌꯣ ꯁꯤꯛꯁ ꯍꯟꯗ꯭ꯔꯦꯠꯒꯨꯝꯕ ꯌꯥ ꯁꯤꯛꯁ ꯍꯟꯗ꯭ꯔꯦꯗꯀꯨꯝꯕ ꯌꯧꯔꯦꯕ ꯑꯗꯨꯗꯣ ꯑꯩꯅ ꯈꯟꯕꯗꯣ ꯌꯥꯝꯃꯦꯕ ꯑꯗꯨꯗꯣ ꯑꯩꯒ ꯍꯥꯟꯅ ꯋꯥꯔꯤ ꯁꯥꯟꯅꯕꯗ ꯑꯗꯨꯗ ꯀꯩꯅꯣꯒꯤ ꯁꯨꯃꯥꯏꯅ ꯐꯣꯔ ꯊ꯭ꯔꯤ ꯍꯟꯗ꯭ꯔꯦꯠ ꯅꯥꯟꯇꯤꯒ ꯐꯣꯔ ꯁꯃꯅ ꯆꯪꯉꯛꯈꯤꯕꯅꯦꯕꯀꯣ ꯑꯗꯨ ꯀꯣꯟꯅ ꯑꯃꯨꯛ ꯆꯪꯉꯛꯄ ꯑꯣ ꯑꯇꯣꯞꯄ ꯑꯗꯣ ꯃꯤ ꯈꯔ ꯋꯥꯔꯤ ꯁꯥꯟꯅꯔꯦꯕ ꯑꯗꯨꯒꯤ ꯆꯪꯉꯛꯄ ꯃꯥꯜꯂꯦ ꯑꯩꯅ ꯈꯟꯕꯗ ꯑꯗꯨꯣ ꯌꯥꯝꯗ꯭ꯔꯁꯨ ꯑꯗꯨꯝ ꯑꯆꯥꯄꯣꯠ ꯃꯆꯥ ꯃꯆꯥꯕꯩꯗꯤ ꯀꯣꯟꯅꯩꯗꯅ ꯑꯗꯨꯒ ꯋꯥꯗꯣ ꯑꯩꯅ ꯀꯣꯜ ꯇꯧꯔꯛꯄꯅꯤꯅ ꯅꯪꯅ ꯋꯥꯗꯣ ꯈꯔ ꯌꯥꯝ ꯉꯥꯡꯉꯛꯑꯣꯕ ꯍꯥꯏꯗꯤ ꯊꯥꯔꯇꯤ ꯐꯤꯇꯤ ꯄꯔꯦꯟ ꯌꯧꯗ ꯇꯥꯔꯒꯗꯤ ꯑꯃꯨꯛ ꯔꯤꯖꯦꯛ ꯆꯠꯄꯒꯨꯝꯕ ꯂꯩꯌꯦꯕ ꯀꯣꯜꯗꯣ ꯐꯥꯏꯚ ꯇꯥꯏꯝ ꯂꯛꯁ ꯇꯧꯕꯗ ꯑꯃꯨꯛ ꯔꯤꯖꯦꯛ ꯆꯠꯄ ꯀꯥꯏꯅ ꯂꯩꯌꯦꯕ ꯑꯗꯨ ꯔꯤꯖꯦꯛ ꯆꯠꯄꯗꯨꯗꯤ ꯑꯃꯨꯛ ꯄꯩꯁꯥ ꯆꯪꯉꯛꯑꯣꯏꯅꯦ
ꯋꯥ ꯈꯔ ꯌꯥꯝ ꯉꯥꯡꯉꯛꯑꯣꯕ ꯑꯣ ꯑꯗꯨ ꯀꯩ ꯋꯥꯔꯤ ꯁꯥꯟꯂꯁꯦ ꯍꯥꯏꯅꯣ ꯀꯩ ꯏꯟꯁꯥꯡ ꯆꯥꯔꯒꯦꯅ
ꯋꯥꯔ ꯅꯪ ꯂꯩ ꯅꯤꯡꯉ ꯋꯥꯔꯤꯔ
ꯐꯔꯦ ꯐꯔꯦ ꯅꯥꯏꯅꯦ ꯃꯤ ꯋꯥ ꯉꯥꯡꯅꯕꯗꯨ
ꯑꯗꯨꯅꯦ ꯑꯗꯨꯅꯦ ꯍꯥꯏꯕ ꯑꯃ ꯈꯪꯗꯤ ꯈꯪꯍꯧꯗꯕꯅꯦꯕ ꯑꯩꯈꯣꯏꯅ ꯏꯃꯥꯟꯅꯕꯤ ꯋꯥꯔꯤ ꯁꯥꯟꯅꯕꯗ ꯉꯥꯏꯍꯥꯛ ꯁꯥꯟꯅꯕꯗꯣ ꯑꯗꯨꯃꯥꯏꯅ ꯋꯥꯔꯤꯁꯦ ꯍꯧꯈ꯭ꯔꯗꯤꯅꯦ ꯂꯣꯏ ꯅꯥꯏꯍꯧꯗꯕꯅꯦ ꯍꯥꯏꯕ ꯑꯩꯗꯤ ꯑꯩ ꯑꯩꯁꯤ ꯐ ꯈꯪꯗꯦꯕ ꯐꯅꯅ ꯍꯥꯏꯔꯛꯄꯗ ꯃꯥꯏ ꯃꯃꯥꯟꯅꯕꯤꯗꯣ ꯑꯁꯨꯝ ꯈ ꯀꯥꯡ ꯈꯥꯡꯅꯗꯕꯤ ꯋꯥꯔꯤ ꯁꯥꯟꯅꯩꯦ ꯋꯥꯔꯤꯁꯦ ꯂꯣꯏ ꯅꯥꯏꯍꯧꯗ꯭ꯔꯕ ꯁꯥꯟꯅꯈꯤꯕꯁꯤꯅ ꯁꯨꯝ ꯁꯥꯟꯅꯈꯤꯕꯗ
ꯑꯗꯨꯅꯦ ꯀꯃꯥꯏꯅ ꯈꯪꯍꯧꯗꯅ ꯍꯥꯏꯗꯤꯅꯦ ꯑꯗꯨꯝ ꯀꯩꯅꯣ ꯊꯕꯛ ꯑꯃ ꯑꯗꯨꯝ ꯑꯗꯨ ꯇꯥꯔꯥ ꯈꯨꯠꯇꯣ ꯂꯩꯡꯉꯒ ꯑꯗꯨꯝ ꯇꯧꯈꯤꯕꯗ ꯊꯕꯛ
ꯑꯣ ꯑꯣ ꯑꯃꯁꯨ ꯕꯦꯛꯒ꯭ꯔꯥꯎꯟ ꯕꯦꯛꯒ꯭ꯔꯥꯎꯟꯗ ꯑꯃ ꯃꯈꯣꯟꯒꯨꯝꯕ ꯌꯥꯝ ꯊꯣꯛꯄꯗꯣ ꯑꯗꯨꯗ ꯔꯤꯖꯦꯛ ꯌꯥꯝ ꯆꯠꯀꯜꯂꯦ ꯍꯥꯏꯕꯅꯦ ꯑꯗꯨꯅ ꯃꯈꯣꯟꯒꯨꯝꯕꯗ ꯌꯥꯝ ꯊꯣꯛꯍꯜꯂꯛꯀꯅꯨ ꯍꯥꯏꯗꯤ ꯃꯇꯨꯡꯗꯒꯨꯝꯕ ꯑꯍꯥ ꯇꯥꯗꯤ ꯇꯥꯗꯦꯕ ꯑꯗꯣ ꯌꯥꯝ ꯑꯍꯥꯎꯧꯕ ꯈꯪꯗꯦ ꯑꯗꯨꯝ ꯑꯗꯨꯗꯣ ꯈꯤꯇꯪ ꯔꯤꯖꯦꯛ ꯆꯠꯂꯦ ꯍꯥꯏꯕꯅꯦꯕ ꯑꯗꯨꯅ ꯑꯗꯨꯒꯨꯝꯕꯁ ꯎꯝ
ꯍꯥꯏꯗꯤ ꯃꯤ ꯃꯅꯤꯡꯗꯒꯋꯥ ꯄꯨꯡꯉꯥꯡ ꯉꯥꯡꯖꯜꯂꯛꯄ ꯂꯥꯡ ꯈꯣꯠꯄ ꯇꯧꯔꯛꯄꯗꯨ ꯅꯠꯇ꯭ꯔꯣ ꯍ ꯑꯗꯨꯕꯨ ꯌꯥꯝ ꯂꯥꯡ ꯑꯣꯏꯗꯦꯗ ꯑꯥꯛꯑꯝꯕꯕꯨꯗꯤ ꯈꯪꯗꯦꯗ ꯅꯪ ꯀꯩꯀꯩ ꯇꯧꯏꯒꯦ ꯍꯧꯖꯤꯛ ꯑꯦꯝ ꯌꯨ
ꯑ ꯑꯩ ꯀꯩꯅꯣ ꯇꯧꯗꯦ ꯑꯩ ꯑꯦꯝ ꯌꯨꯗ ꯇꯝꯈꯤꯌꯦ ꯑꯩ ꯀꯩꯅꯣ ꯑꯩ ꯑꯦꯛꯖꯥꯝ ꯑꯣꯏꯅ ꯊꯥꯕꯅꯦ ꯑꯦꯛꯖꯥꯗꯣ ꯍꯧꯖꯤꯛ ꯐꯣꯁꯨ ꯈꯟꯕꯤꯗ꯭ꯔꯦ
ꯀꯩ ꯑꯦꯛꯖꯥꯝ ꯅ
ꯑꯩ ꯁꯤꯁꯦ ꯊꯥꯏꯌꯦ ꯑꯗꯨꯒ ꯑꯩ ꯑꯦꯇꯦꯝꯁꯨ ꯂꯣꯏꯁꯜꯂꯛꯀꯗꯣꯔꯦ ꯑꯗꯨꯒꯤ ꯃꯊꯥ ꯀꯟꯅ ꯁꯥꯔꯤꯦ ꯍꯧꯖꯤꯛ ꯑꯦꯁꯦ ꯁꯤ ꯑꯣꯟꯊꯔꯁꯤꯔꯥꯁꯨ ꯈꯜꯂꯤ
ꯑꯗꯣ ꯀꯣꯆꯤꯡ ꯆꯠꯂꯤ ꯅꯠꯇ꯭ꯔꯣꯅ
ꯑ ꯀꯣꯆꯤꯡ ꯑꯣꯟꯂꯥꯏꯟꯗ ꯑꯣꯏꯅ ꯌꯥꯎꯋꯦ
ꯑ ꯑꯗꯨ ꯃꯣꯏ ꯑꯣꯟꯂꯥꯏꯟꯒꯤꯗꯣ ꯑꯃ ꯀꯩꯅꯣ ꯑꯗꯨꯒꯒ ꯂꯩꯕꯥꯛ ꯆꯦꯛꯀꯣꯟꯗꯒ ꯂꯩꯕꯗꯨ ꯅꯠꯇ꯭ꯔꯣ
ꯑꯣꯟꯂꯥꯏꯟꯒꯤ ꯑꯣꯏꯅ ꯌꯥꯎꯔꯦ ꯑꯩꯗꯣ ꯑꯗꯨꯒ ꯇꯦꯁ ꯁꯦꯔꯤꯁꯀꯨꯝꯕ ꯑꯣꯏꯅ ꯊꯥꯕ ꯑꯗꯣ ꯁꯤꯒꯤꯗꯣ ꯑꯃꯇꯪ ꯆꯠꯁꯤꯔꯛꯗꯤ ꯑꯩꯁꯨ ꯈꯟꯗꯤ ꯈꯜꯂꯤ
ꯑꯩꯁꯨ ꯍꯟꯗꯛ ꯑꯃ ꯑꯃ ꯊꯥꯔꯨꯏꯕꯀꯣ ꯈꯪꯕ ꯑꯦꯝ ꯇꯤ ꯑꯦꯁ ꯀꯦ ꯑꯁꯃꯤ ꯀꯌꯥ ꯑꯩ ꯀꯩꯅꯣ ꯁꯤꯐꯇꯣ ꯑꯍꯨꯝ ꯊꯣꯛꯄꯖꯥꯠꯅꯦꯕ ꯃꯣꯔꯅꯤꯡꯅꯦ ꯑꯥꯐꯇꯔꯅꯨꯟꯅꯦ ꯑꯗꯣ ꯏꯚꯅꯤꯡꯗꯅ ꯑꯩ ꯏꯚꯕꯤꯅꯤꯡꯗ ꯇꯥꯏꯌꯦꯕ ꯊꯦꯡꯉꯦꯕ ꯑꯩꯅ ꯊꯥꯏꯗꯣ ꯄꯨꯡ ꯇꯔ ꯍꯜꯂꯛꯄꯗ ꯊꯦꯡꯉꯦꯕ ꯑꯁ ꯈꯨꯌꯥꯝ ꯑꯃ
ꯑꯧ ꯍꯧꯖꯤꯛ ꯍꯧꯖꯤꯛꯅꯦ ꯃꯤ ꯈꯨꯌꯥꯝ ꯈꯨꯌꯥꯝ ꯑꯃ ꯇꯧꯕꯒꯤꯕꯤ ꯚꯦꯀꯦꯟꯁꯤꯁꯤꯁꯨ ꯌꯥꯝ ꯌꯥꯝꯗꯕꯒꯤ ꯑꯗꯨꯝꯅꯦ ꯂꯥꯏꯔꯤꯛꯁꯦ ꯄꯥꯏ ꯍꯥꯏꯔꯁꯨ ꯈꯤꯇꯪ ꯚꯦꯀꯦꯟꯁꯤꯅꯦ ꯑꯗꯒꯤ ꯀꯩꯅꯣꯗꯨꯅꯤ
ꯍꯣ ꯍꯣ ꯍꯣꯏ ꯆꯥꯟꯅꯗꯦꯕ ꯃꯤ ꯂꯥꯛꯏꯕ ꯑ ꯃꯣꯏ ꯒꯤꯗꯣ ꯐꯣꯝꯒꯤ ꯄꯩꯁꯥꯅ ꯍꯦꯟꯅ ꯌꯥꯝꯈꯦꯕ ꯈꯪꯕ꯭ꯔꯥ ꯃꯤ ꯃꯌꯥꯝꯗꯨꯅ ꯊꯥꯖꯤꯜꯂꯛꯄꯗꯨꯅ ꯍꯦꯟꯅ ꯀꯩꯅꯣ ꯑꯩꯒꯤꯗ ꯑꯩꯅ ꯊꯥꯕ ꯆꯪꯕ ꯁꯤꯐꯇꯨꯗ ꯃꯤ ꯀꯌꯥꯅꯤ ꯃꯤ ꯆꯍꯨꯝ ꯆꯥꯝꯔꯤꯃꯨꯛꯅꯦ ꯂꯥꯛꯏꯁꯦ ꯑꯗꯨꯗꯤ ꯑꯩꯒꯤ ꯃꯃꯥꯡꯗ ꯁꯤꯐ ꯑꯅꯤ ꯇꯧꯈ꯭ꯔꯕꯅꯤꯅ ꯀꯌꯥꯝ ꯌꯥꯝꯃꯅꯦ ꯂꯤꯁꯤꯡ ꯃꯊꯛꯇꯅꯦꯕ ꯂꯥꯛꯏꯁꯦ ꯄꯣꯠꯁꯨ ꯄꯣꯠꯁꯨ ꯃꯤ ꯑꯩ ꯃꯉꯥ ꯇꯔꯥ ꯈꯛꯇꯒꯤꯅꯦꯕ ꯂꯧꯗꯣꯏꯁꯤꯅ ꯂꯥꯛꯏꯗꯨꯅ ꯃꯤ ꯂꯤꯁꯤꯡ ꯑꯃ ꯂꯥꯛꯑꯦ ꯑꯁ ꯑꯩ ꯄꯥꯈꯠꯄꯁꯤꯗꯤ ꯑꯗꯣ ꯄꯩꯈꯥꯗꯣ ꯍꯥꯏꯗꯣꯛꯈ꯭ꯔꯦ ꯀꯩꯅꯣ ꯍꯥꯏꯗꯣꯛꯇꯦ ꯍꯥꯏꯗꯣꯔꯛꯑꯦ ꯑꯗꯨꯒ ꯃꯥꯕꯨ ꯁꯦꯂꯦꯛꯁꯟ ꯂꯤꯁ ꯊꯣꯛꯇꯕꯗꯣ
ꯑꯧ ꯑꯣ ꯅꯔꯣꯜ ꯅꯝꯕꯔ ꯈꯛꯇꯪ ꯊꯣꯛꯏꯔꯕ
ꯍꯣ ꯍꯣ ꯔꯣꯜ ꯅꯝꯕꯔꯒ ꯃꯥꯛ ꯈꯛꯇꯪ ꯍꯥꯏꯗꯣꯛꯑꯦꯗꯅ ꯑꯗꯨ ꯁꯦꯂꯦꯛꯁꯟ ꯂꯤꯁꯇꯨꯗꯤ ꯍꯥꯏꯗꯤ ꯅꯪ ꯈꯜꯂꯦ ꯍꯥꯏꯕꯒꯤ ꯀꯩꯅꯣ ꯂꯤꯁꯇꯨꯗꯤ ꯑꯝꯇ ꯊꯣꯛꯇ꯭ꯔꯦꯕ ꯊꯣꯛꯇ꯭ꯔꯦꯕ ꯍꯧꯖꯤꯛꯁꯦ ꯃꯣꯏꯁꯦ ꯃꯅꯤꯄꯨꯔꯒꯤꯅꯦ
ꯑꯣ ꯑꯩꯅ ꯍꯥꯏꯅ ꯑꯩꯗꯤ ꯁꯦꯟꯇ꯭ꯔꯦꯜꯒꯤꯔ ꯈꯜꯂꯨꯕ ꯃꯅꯤꯄꯨꯔꯒꯤ ꯑꯁ ꯑꯁ ꯃꯅꯤꯄꯨꯔꯒꯤ ꯁꯤꯁꯨꯅꯦ ꯁꯦꯟꯖꯥ ꯊꯨꯝꯖꯥ ꯈꯔ ꯇꯧꯔꯝꯒꯅꯤ
ꯇꯧꯔꯝꯒꯅꯤ ꯇꯥ ꯃꯣꯏ ꯃꯁꯦꯟ ꯑꯗꯨꯝ ꯈꯜꯂꯝꯃꯅꯤꯗ ꯍꯧꯖꯤꯛꯐꯥꯎ ꯊꯣꯛꯂꯛꯇ꯭ꯔꯤꯁꯤ ꯅꯗꯤ ꯑꯗꯨꯝ
ꯍꯣꯏ
ꯀꯩ ꯎꯄꯥꯏ ꯂꯩ
ꯑꯁ ꯍꯧꯖꯤꯛꯀꯥꯟꯁꯦ ꯂꯥꯏꯔꯤꯛ ꯇꯝꯕ ꯂꯣꯏꯔꯛꯄꯁꯦ ꯃꯊꯥ ꯌꯥꯝ ꯁꯥꯏꯅꯦ ꯑꯗꯨꯗ ꯑꯩꯗꯤ ꯃꯥꯁꯇꯔꯁꯨ ꯇꯧꯗ꯭ꯔꯦꯕ
ꯄꯥꯝꯕꯅꯤꯉꯣ
ꯂꯥꯛꯑꯝꯒꯅꯤꯌꯦ
ꯅ ꯑꯒꯅꯤ ꯂꯥꯛꯑꯝꯒꯅꯤ ꯍꯥꯏꯁꯤꯅꯦ ꯑꯁꯦꯡꯕ ꯂꯥꯛꯑꯝꯒꯅꯤ ꯑꯩꯈꯣꯏ ꯃꯔꯛꯇ ꯑꯗꯨꯝ ꯐꯪꯝꯒꯅꯤ ꯂꯥꯏꯛ ꯍꯩ ꯍꯩꯕ ꯒꯣꯜ ꯃꯦꯗꯂꯤꯁꯀꯤ ꯂꯥꯛꯑꯝꯒꯅꯤ
ꯑꯗꯨꯅꯦ ꯒ꯭ꯌꯥꯟ ꯇꯥꯗ꯭ꯔꯦ ꯍꯧꯖꯤꯛ
ꯊꯕꯛ ꯂꯩꯁꯜꯂꯛꯇ꯭ꯔꯦꯕ ꯈꯪꯕ꯭ꯔꯥ ꯍꯥꯏꯗꯤ ꯌꯥꯝꯅ ꯁꯤꯦꯀ꯭ꯌꯣꯔ ꯑꯣꯏꯕ ꯊꯕꯛ ꯒꯣꯔꯃꯦꯟ ꯖꯣꯕ ꯍꯥꯏꯕꯁꯦ ꯀꯩꯁꯨ ꯐꯪ ꯄꯥꯛꯅ ꯐꯪꯅꯕ ꯑꯣꯏꯗ꯭ꯔꯦꯕ ꯊꯥꯏꯅꯗꯤ ꯇꯧꯕꯤꯅꯤꯉꯥꯏ ꯃꯤ ꯂꯩꯇꯦꯗꯅ
ꯎꯝ ꯑꯗꯒꯤ ꯍꯧꯖꯤꯛ ꯄ꯭ꯔꯥꯏꯚꯦꯠ ꯍꯥꯏꯔꯁꯨ ꯇꯣꯂꯣꯞꯁꯤꯅ ꯈꯪꯉꯨꯕꯕꯁꯤꯅ ꯁꯤꯁ ꯊꯥꯎꯖꯟ ꯇꯦꯟ ꯊꯥꯎꯖꯟ ꯅꯌꯦ ꯊꯕꯛꯅꯍꯥꯟ ꯅꯣꯡꯃ ꯄꯨꯔꯥ ꯃꯥꯡꯗꯣꯏꯕ
ꯍꯣꯏ ꯑꯗꯨꯒꯅꯦ ꯇꯝꯃꯣꯏꯕ ꯂꯥꯏꯔꯤꯛꯇꯨꯒ ꯐꯪꯉꯤꯕ ꯄꯩꯁꯥ ꯂꯥꯏꯔꯤꯛ ꯇꯝꯕꯗ ꯆꯪꯉꯤꯕ ꯄꯩꯁꯥꯗꯨꯒꯅꯦ ꯎꯝ ꯇꯂꯞ ꯐꯪꯉꯤꯗꯨꯒꯗꯤ ꯑꯩꯗꯣ ꯌꯥꯝ ꯄꯦꯟꯕꯖꯥꯠꯅꯤꯡꯉꯣ ꯈꯜꯂꯨꯔꯗꯤ ꯁꯨꯝ ꯃꯤꯅ ꯉꯥꯡꯕꯗ ꯍꯥꯏꯗꯤ ꯑꯗꯨ ꯇꯧꯔꯦ ꯍꯥꯏꯔꯒ ꯑꯗꯨ ꯃꯄꯥꯜ ꯂꯝ ꯄ꯭ꯔꯥꯏꯚꯦꯠꯀꯤ ꯊꯕꯛ ꯑꯃ ꯇ ꯇꯧꯕꯗꯣ ꯍꯥꯏꯁꯦ ꯎꯝ ꯔ ꯑꯟ ꯒ ꯄꯣꯠ ꯆꯩꯩ ꯂꯩꯕꯒ ꯇꯧꯕꯗ ꯑꯗꯨꯝ ꯆꯥꯕꯒ ꯑꯗꯨꯗ ꯑꯗꯨꯝ ꯆꯠꯊꯣꯛ ꯑꯗꯨꯗ ꯑꯗꯨꯝ ꯄꯩꯁꯥ ꯌꯨꯝꯗ ꯂꯩꯕꯒꯤ ꯄꯩꯁꯥꯗꯨꯒ ꯑꯗꯨꯝ ꯆꯞ ꯃꯥꯟꯩꯕꯗꯤ ꯁꯤꯡꯨ ꯁꯥꯥ ꯇꯥꯟꯖꯦ ꯍꯥꯏꯕ ꯋꯥꯅꯦ ꯄꯂꯤꯁꯤꯃꯉ ꯈꯛꯂꯤꯕꯅꯤ ꯀꯩ ꯀꯥꯟꯅꯗꯣꯏꯅꯣꯕ
ꯑꯗꯨꯅꯦ ꯂꯨꯔꯦꯗ ꯆꯥꯎꯔꯛꯄꯁꯦ
ꯑꯩ ꯑꯁꯦꯡꯕ ꯑꯉꯥꯡꯉꯩꯅꯒ ꯁꯤ ꯁꯕ ꯂꯩꯁꯥꯕꯤ ꯐꯅꯤꯡꯉꯤ ꯂꯩꯁꯥꯕꯤ ꯐꯅꯤꯡꯉꯤ ꯀꯥꯏ ꯈꯜꯂꯨ ꯊꯥꯏꯅ
ꯐꯅꯤꯗ ꯑ ꯐꯅꯤꯗ
ꯒ ꯀ ꯄꯤꯔꯑꯒ ꯆꯦꯂ ꯈꯝꯕꯔ ꯑꯁꯦꯕ ꯃꯣꯏꯗꯤ ꯀꯩꯁꯨ ꯋꯥꯔꯝꯃꯣꯏꯗꯣꯏꯅꯤꯀꯣ ꯈꯟꯕꯗ ꯑꯁ ꯍꯥꯏꯗꯤ ꯁ꯭ꯀꯨꯜ ꯍꯣꯏ ꯁꯨ ꯀꯥꯏꯔ ꯀꯥꯟꯗ ꯁꯨ ꯀꯥꯏ ꯉꯥꯏ ꯈꯣꯕꯥꯛꯀꯤ ꯃꯊꯥ ꯁꯥꯕꯗꯣ ꯑꯗꯨ ꯑꯗꯨ ꯃꯊꯥꯗ ꯑꯣꯏꯅ ꯁꯥꯅꯤꯡꯉꯩ ꯑꯩ ꯍꯧꯖꯤꯛ ꯑꯦ ꯍꯣꯥꯛꯇ ꯍꯗ꯭ꯔꯦ ꯍꯣꯏ ꯍꯣꯥꯛꯇ ꯇꯦ ꯍꯥꯏꯕꯒꯤ ꯑꯣꯖꯥꯅ ꯐꯨꯔꯅꯤ ꯍꯥꯏꯕꯒꯤ ꯄꯥꯈꯠꯄꯗꯣ ꯑꯗꯨꯒꯤ ꯄꯥꯈꯠ ꯗ ꯑꯣꯏꯅ ꯄꯥꯈꯠꯅꯤꯡꯉꯦ ꯕꯩ ꯍꯧꯖꯤꯛ ꯅꯠꯇ꯭ꯔꯅꯦ ꯍꯥꯏꯗꯤ ꯍꯧꯖꯤꯛꯀꯤ ꯊꯥꯁꯤꯗꯤ ꯀꯩꯇ ꯀꯃꯥꯏ ꯀ ꯇꯧꯅꯦ ꯈꯪꯗꯦ ꯇꯥꯏꯌꯦ ꯇꯥꯏꯌꯦ ꯇꯥꯏꯌꯦ
ꯑꯣ ꯌꯥꯔ ꯌꯥꯔ
ꯑꯁ ꯍꯧꯖꯤꯛꯀꯤ ꯃꯊꯥꯁꯤꯗꯤ ꯑꯩ ꯈꯪꯗ꯭ꯔꯦ ꯑꯁ ꯊꯕꯛꯁꯨ ꯐꯪꯗꯒꯨꯝ ꯂꯥꯏꯔꯤꯛꯁꯨ ꯇꯝꯨꯛ ꯋꯥ ꯌꯧ
ꯑꯗꯒꯤ ꯆꯍꯤ ꯁꯤꯁꯨ ꯈꯪꯍꯧꯗ ꯍꯥꯏꯕ ꯍꯦꯛꯇ ꯃꯌꯥꯝ ꯃꯌꯥꯝ ꯌꯥꯝꯁꯜꯂꯦꯕ
ꯑꯩ ꯃꯤꯅ ꯆꯍꯤ ꯍꯉꯛꯄ ꯑꯩ ꯈꯨꯗꯤꯡꯗ ꯆꯥꯅꯤꯡꯉꯣ
ꯑꯗꯣ ꯋꯥꯈꯜꯁꯤꯗꯗꯤ ꯑꯉꯥꯡ ꯃ ꯑꯗꯨ
ꯑ ꯑ ꯍ ꯂꯩꯑ ꯑꯗꯨ ꯃꯤꯅꯒ ꯍꯪꯉꯛꯄꯗꯤ ꯂꯩꯁꯥꯕꯤ ꯐꯥꯏꯌꯦꯅꯦ ꯅꯣꯏ ꯌꯥꯝ ꯄꯥꯖꯔꯅꯤꯅꯦ ꯑꯗꯨ ꯇꯧꯔꯦꯕ ꯍꯦꯛꯇ ꯑꯗ ꯑꯩ ꯍꯥꯏꯗꯤ ꯀꯩ ꯀꯥꯟꯅꯔꯤꯒꯦ ꯑꯗꯨꯅꯁꯤ ꯑꯗꯨꯅ ꯍꯥꯏꯁꯦ ꯀꯥꯏꯗꯒꯤ ꯏꯁꯥꯒꯤ ꯃꯥꯏ ꯇꯩꯅꯕ ꯂꯩꯕ ꯐꯥꯎꯕ ꯈꯅꯗ꯭ꯔꯤ ꯁꯣꯝꯗꯅ
ꯍꯣꯏ ꯍꯣꯏ
ꯑꯗꯨꯅꯦ ꯍꯥꯏꯁꯦ ꯑꯁ ꯑꯗꯩꯗꯤ ꯏꯃꯥꯟꯅꯕꯤ ꯏꯃꯥꯟꯅꯕ ꯂꯨꯍꯣꯡꯅꯈ꯭ꯔꯦꯗꯅ
ꯍꯔ ꯃꯆꯥꯥꯕ ꯑꯗꯨꯒ ꯌꯥꯎꯔꯦ
ꯑꯁ ꯈꯪꯗꯦ ꯑꯩ ꯉꯥ ꯑꯃ ꯆꯠꯂꯤ
ꯑꯗꯨꯗꯤ ꯄꯣꯌꯦꯡ ꯄꯣꯌꯦꯦꯡ ꯄꯩꯁꯥꯅ ꯀꯔꯤ ꯀꯥꯏꯗꯒꯤ ꯊꯕꯛ ꯇꯧꯔꯨꯕ ꯅꯠꯇꯕꯅꯤꯅꯣꯠꯇ ꯅꯦ ꯃꯁꯥ ꯃ ꯁꯥꯗꯥ ꯇꯧꯔꯛꯀꯅꯨ ꯍꯥꯏꯕꯁꯨ ꯌꯥꯕ꯭ꯔꯕ ꯃꯤ ꯃꯇꯕꯇꯣꯟ ꯁꯔꯥꯒ
ꯌꯥꯕ ꯅꯠꯇꯦ ꯑꯗꯨꯗ ꯃꯤ ꯇꯤꯟꯅꯗꯕꯁꯨ ꯌꯥꯗꯦ ꯑꯗꯩ ꯏꯃꯥꯟꯅꯕꯤ ꯑꯃ ꯇꯤꯟꯅꯕꯗ ꯑꯆꯥꯄꯣꯠ ꯑꯃ ꯆꯥꯕꯗ ꯍꯧꯖꯤꯛ ꯄꯩꯁꯥꯁꯦ ꯌꯦꯡꯉ
ꯗꯤ ꯑꯍꯣꯡꯕ ꯃꯐꯝ ꯍꯥꯏꯌꯦ ꯀꯔꯤ ꯂꯩꯔꯤꯒꯦ ꯃꯅꯤꯄꯨꯔꯗ ꯀꯔꯤ ꯑꯍꯣꯡ ꯃꯨꯥꯎ ꯐꯪꯉꯤꯒꯦ ꯂꯨꯄꯥ ꯆꯥꯝꯃ ꯃꯊꯛ ꯉꯥꯛꯇꯅꯦ ꯂꯨꯄꯥ ꯆꯥꯝꯃꯉꯥ ꯄꯥꯏꯕ ꯍꯥꯏꯁꯦ ꯄꯩꯁꯥꯁꯦ ꯌꯥꯝꯃꯤꯅꯦꯕ ꯆꯥꯝꯃꯉꯥꯁꯦ ꯅ
ꯍꯣꯏ ꯑꯗꯣ ꯈꯪꯍꯧꯗꯕꯗ
ꯈꯪꯍꯧꯗꯦꯕ ꯈꯪꯕꯨ ꯆꯝꯉꯥ ꯂꯣꯏꯕꯒꯥꯏꯁ ꯈꯪꯍꯧꯗꯕꯁꯤꯡ ꯂꯣꯏꯕꯒꯥꯏꯦ ꯀꯩꯁꯨ ꯈꯪꯍꯧꯕ ꯌꯥꯗꯦꯕ ꯄꯣꯠ ꯂꯩꯕ ꯆꯠꯂꯣ ꯗꯨꯀꯥꯟꯗ ꯂꯨꯄꯥ ꯆꯥꯝꯃꯉꯥ ꯄꯨꯔ ꯆꯠꯄ ꯄꯣꯠ ꯃꯔꯤ ꯃꯉꯥꯈꯛ ꯂꯩꯔꯒ ꯏꯁꯥ ꯏꯊꯟꯟꯅ ꯌꯦꯡꯖꯕꯗ ꯂꯨꯄꯥꯥꯝꯉꯥꯅꯦꯅ ꯈꯟꯕꯗ ꯃꯍꯨꯝꯁ ꯑꯥ ꯌꯧꯦꯕ ꯈꯪ ꯑꯩꯅ ꯍꯥꯏ ꯆꯠꯂꯕꯅꯦ ꯁꯨꯝ ꯁꯨꯝ ꯂꯩꯦ ꯁꯡꯒꯣꯝ ꯑꯃꯅꯤꯈꯛ ꯂꯩꯔꯒ ꯑꯆꯧꯕ ꯂꯩꯔꯒ ꯄꯩꯁꯥꯁꯦ ꯂꯨꯄꯥ ꯆꯥꯝꯃꯉꯥ ꯇꯥꯔ ꯍꯥꯏꯕ ꯑꯩꯁꯦ ꯈꯡꯉꯦꯅꯦ ꯄ ꯊꯥꯄꯨꯠ ꯇꯤꯝꯇ ꯌꯥꯎꯗꯦꯅꯦ ꯍꯥꯏꯕ ꯑꯩꯅ ꯍꯖꯤꯗꯤ ꯄꯣꯠ ꯊꯥꯡꯉꯕꯅꯤ ꯌꯥ ꯇꯦ ꯇꯣ ꯈꯥꯟ ꯄꯨꯗꯅ
ꯗꯕꯅꯤ ꯍꯦꯛꯇ
ꯃꯥꯅꯦ ꯀꯥꯏꯗꯒꯤ
ꯅꯨꯡꯉꯥꯏꯇꯕ ꯋꯥꯔꯤꯒ ꯂꯤꯅꯤꯡꯕ ꯂꯩꯇ꯭ꯔꯣ ꯑꯗꯨ ꯂꯤꯊꯣꯔꯛꯑꯣ ꯀꯥꯏ
ꯍꯧꯖꯤꯛꯄꯥꯎꯒꯤꯗꯤ ꯂꯩꯇ꯭ꯔꯤꯌꯦ ꯃꯊꯪꯒꯤꯗ ꯂꯩꯔ ꯀꯥꯟ ꯂꯩꯔꯛꯗꯤ ꯂꯤꯔꯒꯦ ꯑꯗꯨꯅ ꯐꯔ ꯑꯩ ꯅꯨꯡ ꯉꯥꯏ ꯋꯥ ꯑꯩ ꯉꯥꯛꯇꯅꯦ ꯀꯥꯏꯒꯦ ꯑꯩꯏ ꯍꯅꯛ ꯐꯦꯃꯦꯜ ꯑꯣꯏꯒꯦ ꯇꯉꯥꯏꯌꯦ ꯑꯦꯝ ꯌꯨꯒꯤꯦ
ꯀꯩꯅꯣꯗ ꯀꯩ ꯀꯩ ꯁꯕꯖꯦꯛꯇ ꯇꯧꯔꯤꯅꯣ
ꯑꯩ ꯇꯨꯔꯤꯖꯝ ꯇꯧꯕꯅꯦꯕ ꯗꯤ ꯕꯤ ꯑꯦꯁ ꯁꯤꯁꯇ ꯈꯡꯕ ꯅꯠꯇ꯭ꯔꯣ
ꯑꯦꯝꯕꯣꯛ ꯍꯥꯏꯕ꯭ꯔꯥ
ꯍ ꯍ ꯍꯣꯏ ꯍꯣꯏ ꯑꯦꯝꯄꯣ ꯕꯤꯕꯣꯛ ꯈꯥꯏ ꯑꯩꯅ ꯑꯦꯝꯕꯣꯛ ꯇꯧꯗꯦꯕ ꯑꯦꯝꯕꯣꯛꯅ ꯃꯥꯁꯇꯔꯅꯦꯕ ꯑꯩꯅꯒ꯭ꯔꯦꯖꯨꯌꯦꯁꯟ ꯆꯡꯕꯅꯦ ꯕꯦꯆꯤꯂꯔ ꯆꯡꯕꯅꯦꯕ ꯑꯗꯨꯒꯤꯗ ꯉꯥꯏꯔꯤ
ꯑ ꯀꯩꯅꯣ ꯑꯩꯈꯣꯏꯒꯤ ꯏꯃꯥꯟꯕꯤ ꯍꯥꯏ ꯑꯃ ꯃꯥꯗꯣ ꯑꯃꯗꯤ ꯇꯧꯈꯤꯕꯅꯦ ꯑꯗꯣ ꯔꯦꯁ ꯔꯦꯁ ꯃꯥꯉꯥꯅ ꯂꯣꯏ ꯈꯡꯕ꯭ꯔꯥ ꯐꯅꯅ ꯍꯥꯏꯕꯗ ꯈꯡꯕ꯭ꯔꯥ
ꯑ ꯐꯔꯦꯅ ꯍꯥꯏꯕꯗꯨꯗꯤ ꯈꯡꯗꯦ ꯃꯥ ꯑꯩꯅ ꯈꯡꯕ ꯋꯥꯅꯤꯗ ꯔꯦꯁꯃꯥꯜ
ꯈꯔ ꯂꯥꯡꯖꯕꯒꯤ ꯇꯥꯏꯞ ꯇꯧꯕꯗꯣ
ꯎꯝ ꯎꯝ ꯈꯡꯅꯦꯔ ꯑꯩꯅ ꯀꯩꯅꯣꯅꯤ ꯗꯅ ꯑ ꯑꯩꯩꯅ ꯕꯤꯕꯣꯛꯇ ꯆꯡꯒꯦ ꯃꯣꯏꯅ ꯑꯦꯝꯕꯣꯛꯅꯤꯗꯅ ꯑꯦꯝꯕꯣꯛ ꯉꯇ ꯑꯦ ꯑꯩꯁꯨ ꯑꯦꯝꯕꯣꯛ ꯇꯧꯔꯝꯃꯗꯤ
ꯑꯗꯨ ꯃꯈꯥ ꯃꯈꯥ ꯇꯝꯕ ꯃꯈꯥ ꯑꯃꯨꯛ ꯇꯝꯊꯗꯣꯏ ꯀ ꯇ꯭ꯔꯥ
ꯕꯤꯕꯣꯛ ꯂꯣꯏꯔꯦꯒꯔꯥ ꯑ ꯕꯤꯕꯣꯣꯛ ꯑꯣꯏꯔꯒꯅꯦ ꯃꯈꯥ ꯇꯝꯊꯗꯣꯏꯅꯦ ꯃꯥꯁꯇꯔ ꯑꯗꯨꯊ ꯇꯝꯊꯔꯣꯏꯒꯦ ꯁꯤ ꯌꯥꯏꯅ ꯕꯉꯥ ꯆꯍꯤꯍꯤ ꯑꯍꯨꯝꯅꯦꯕ ꯇꯝꯃꯔꯣꯏꯗ
ꯑꯗꯣ ꯆꯥꯛ ꯑꯩꯅ ꯈꯜꯂꯝꯕꯅꯤ ꯄꯤꯛꯏ ꯀꯥꯟꯗ ꯑꯁ ꯑꯩꯈꯣꯏꯅ ꯆꯥꯎꯔꯛꯏꯁꯦ ꯄꯩꯁꯥ ꯊꯥꯅꯤꯅꯦ ꯈꯜꯂꯝꯕꯅꯤ ꯊꯥꯏꯅꯗ